ꯁꯤ ꯌꯥꯔꯖꯤꯗꯤ ꯇꯥꯔꯤꯖꯤꯗꯤ ꯉꯁꯥꯏ ꯑꯇꯣꯞꯄ ꯅꯝꯕꯔ ꯗ ꯇꯧꯕ ꯌꯥꯗꯕꯩꯅꯦ ꯅꯪ ꯌꯥꯗꯦ ꯗ ꯍꯥꯏ ꯑꯩꯕꯨ ꯄꯨꯡꯄꯥꯗ ꯄꯥꯈꯠꯂꯜꯂꯦ ꯌꯥꯔꯖꯨ ꯌꯥꯗꯦꯗ ꯍꯥꯏꯀꯣ ꯍꯥꯟꯅ ꯏꯁꯧꯖꯦ ꯍꯦꯇ ꯂꯥꯡꯑꯦꯃꯤ ꯀꯩ ꯍꯦꯟꯖꯥꯡ ꯆꯥꯔꯒꯦ ꯈꯥꯃꯦꯟ ꯕꯔꯃꯁꯤꯀꯥ ꯏꯔꯣꯜꯂꯦ ꯉꯥ ꯉꯧꯔꯦ ꯑꯗꯩ ꯀꯩꯅꯣꯒ ꯄꯐꯣꯔ ꯃꯀꯛ ꯃꯀꯛ ꯇꯧꯕꯗꯣ ꯑꯗꯨꯒ ꯆꯥꯔꯦ ꯆꯥꯛ ꯆꯥꯔꯕꯣ ꯀꯃꯥꯏ ꯇꯧꯔꯒꯦ ꯆꯥꯛ ꯆꯥꯗ꯭ꯔꯤꯌꯦ ꯑꯩ ꯆꯥ ꯊꯛꯏ ꯍꯧꯖꯤꯛ ꯆꯥ ꯊꯛꯑꯗꯤ ꯄꯨꯡ ꯀꯌꯥꯗꯩ ꯆꯥꯛ ꯆꯥꯗꯣꯏꯕ ꯑꯗꯨꯅꯦ ꯐꯔꯛ ꯍꯦꯛꯇ ꯇꯥꯅꯩ ꯈꯪꯗꯦ ꯉꯍꯥꯛ ꯂꯩꯔ ꯗꯥ ꯊꯤ
ꯑꯗꯨꯗꯤ ꯆꯥꯛ ꯆꯥꯗꯣꯏ ꯑꯣꯏꯇꯥꯔꯗꯤ ꯆꯥꯗꯣ ꯊꯛꯎꯔꯅꯨꯅ
ꯅꯪꯅ ꯆꯥ ꯄꯥꯝꯖꯕꯖꯤꯅ ꯊꯤꯕꯣꯡ ꯌꯥꯝ ꯌꯥꯎꯕꯅꯦ ꯑꯩ ꯊꯤꯕꯣꯡꯗꯣ ꯌꯥꯎꯔꯕꯅꯤꯅ ꯃꯃꯥꯏꯗ ꯕꯪ ꯕꯪ ꯂꯥꯎꯔꯤꯗꯣ ꯍꯣꯏ ꯆꯨꯝꯃꯦ ꯑꯗꯨꯕꯨꯗꯤ ꯅꯪ ꯅꯪ ꯅꯁꯛ ꯊꯤ ꯅꯁꯝ ꯊꯥꯗꯣꯛꯈ꯭ꯔꯕ꯭ꯔ ꯊꯥꯗꯣꯛꯇ꯭ꯔꯤꯗ ꯀꯪꯗ꯭ꯔꯤ ꯈꯤꯇꯪ ꯀꯪꯍꯟꯒꯤꯒꯦꯅ ꯀꯩꯅꯣꯍꯦ ꯐꯣꯔꯇꯤ ꯐꯥꯏꯚ ꯃꯤꯅꯁ ꯆꯣꯜꯂꯗꯤ ꯂꯣꯏꯔꯦ ꯊꯥꯔꯇꯤ ꯇꯨ ꯐꯣꯔꯇꯤ ꯐꯥꯏꯚ ꯃꯤꯅꯁꯇꯒꯤ ꯍꯦꯜꯂꯗꯤ ꯀꯩꯝ ꯀꯥꯟꯅꯗꯦ ꯍꯣꯔꯦꯟ ꯇꯨꯝꯃꯝꯗꯥꯏꯗ ꯗꯨꯝ ꯊꯥꯗꯣꯛꯑꯒꯦ ꯇꯧꯕꯅꯦ ꯎꯝ ꯀꯔꯤ ꯐꯖꯗꯧꯔꯤꯌꯦ ꯑꯗꯣ ꯐꯖꯕꯩ ꯋꯥ ꯉꯥꯛꯁꯨ ꯅꯠꯇꯦꯗ ꯀꯔꯤ ꯇꯥꯏ ꯍꯥꯏꯔꯛꯑꯣ ꯐꯖꯕꯩ ꯋꯥ ꯉꯥꯛꯇ ꯅꯠꯇꯦ ꯃꯤꯅ ꯍꯥꯏꯕ ꯅꯤꯌꯣꯝꯗꯣ ꯊꯥꯔꯇꯤ ꯇꯨ ꯐꯣꯔꯇꯤ ꯐꯥꯏꯚ ꯃꯤꯅꯠꯁ ꯍꯥꯏꯕꯅꯦ ꯑꯗꯩ ꯍꯦꯜꯂꯒ ꯅꯪ ꯀꯩ ꯀꯥꯟꯅꯗꯣꯏꯒꯦ ꯁꯣꯛꯆꯅꯤ ꯃꯥꯏꯅ ꯎꯟꯁꯥ ꯃꯌꯥꯝꯗꯣ
ꯅꯪꯒꯤ ꯊꯥꯗꯣꯛꯈ꯭ꯔꯕ ꯀꯃꯥꯏ ꯇꯧꯔꯒꯦ
ꯇꯩꯗ ꯉꯥꯏꯔꯤ ꯏꯔꯨꯖ ꯂꯣꯏ ꯏꯔꯨꯖ ꯁꯤꯗ ꯂꯣꯏꯔꯦ ꯇꯩꯁꯤꯜꯂꯦ ꯑꯗꯨꯒ ꯆꯥ ꯊꯛꯏꯕꯅꯤ ꯑꯩꯩꯅ ꯍꯧꯖꯤꯛ ꯇꯧꯏꯁꯦ
ꯑꯎ ꯊꯕꯛꯁꯦ ꯌꯥꯝ ꯐꯒꯤꯕ ꯋꯥꯅꯦꯕ ꯅꯪꯁꯦ
ꯀꯥꯟꯗ ꯊꯧꯔꯛꯇꯣꯏꯅꯦ ꯑꯩꯒꯤꯗꯤ ꯑꯩꯖꯦ ꯄꯨꯡ ꯀꯌꯥ ꯍꯧꯇꯣꯏꯕ ꯅꯪꯗꯤ ꯉꯁꯥꯏ ꯄꯥꯍꯧꯗ꯭ꯔꯣ ꯌꯦꯟꯖꯤꯟ
ꯅꯣꯏꯗ ꯑ ꯃꯇꯝꯕꯨꯗꯤ ꯌꯧꯕꯗꯤ ꯌꯧꯔ ꯀꯩꯁꯨ ꯍꯦꯜꯂꯝꯒꯤꯔꯣꯏꯗ ꯍꯦꯛ ꯅꯣꯏꯗ ꯂꯥꯛꯄꯒ ꯆ ꯆꯥꯛ ꯏꯔꯣꯜꯂꯦ ꯑꯗꯨꯗꯣ ꯆꯥꯛ ꯇꯣꯛꯄꯗ ꯉꯥꯏ ꯀꯩꯅꯣ ꯑꯗꯨꯝ ꯄꯨꯡꯈꯥꯏ ꯑꯝꯗꯤ
ꯄꯨꯡꯈꯥꯏ ꯑꯝꯗꯤ ꯀꯩꯁꯨ ꯐꯥꯔꯝꯒꯤꯔꯣꯏ ꯅꯃꯥꯟꯅꯕꯤ ꯑꯥ ꯀꯅꯣꯗꯒꯤ ꯐꯣꯟ ꯇꯧꯔꯛꯑꯝꯕꯗꯣ ꯃꯥꯅ ꯇꯧꯔꯛꯑꯕꯅꯤ ꯅꯪꯅ ꯊꯥ ꯅꯪꯅ ꯇꯩꯒꯤꯕ ꯃꯤꯅꯠ ꯇꯔꯥꯃꯨꯛ ꯇꯔꯥ ꯅꯠꯇ꯭ꯔꯒ ꯃꯉꯥꯒꯤ ꯆꯥꯡꯗ ꯐꯥꯔꯗꯣꯏꯅꯤ
ꯍꯣꯏ ꯍꯣꯏ ꯑꯗꯨ ꯌꯦꯡꯉꯒ ꯇꯧꯔꯒꯦ
ꯎꯝ ꯀꯩꯏꯁꯥꯡ ꯊꯣꯡꯈ꯭ꯔꯃꯣ ꯉꯁꯤꯗꯤ ꯈꯪꯗ꯭ꯔꯗꯦ ꯑꯗꯨꯗꯤ ꯑꯩꯗꯤ ꯑꯩꯅ ꯀꯩꯅꯣ ꯇꯧꯕ ꯌꯥꯎꯗꯕꯅꯤꯅ ꯑꯗꯣ ꯍꯌꯦꯡꯗꯣ ꯑꯩꯈꯣꯏꯅꯤꯃꯛ ꯆꯦꯟꯕ ꯍꯥꯢꯗꯨ ꯌꯥꯔꯔꯣꯢꯌꯦ ꯑꯩ ꯇꯨꯄꯤꯗꯨ ꯂꯧꯔꯨꯁꯦ ꯍꯌꯦꯡꯗꯣ ꯍꯣꯏ ꯍꯣꯏ ꯍꯣꯏ ꯇꯧꯔꯁꯤ ꯏꯕꯥꯅꯤꯗꯪ ꯇꯥꯗꯣꯏ ꯃꯥꯜꯂꯦ ꯑꯗꯨꯗꯤ ꯍꯌꯦꯡꯗꯤ ꯀꯩꯒꯤꯅꯣ ꯍꯥꯏꯁꯦ ꯅꯅꯥꯎꯄꯥꯗꯣ ꯌꯥꯥꯎꯔꯔꯣꯢꯗ꯭ꯔꯣ
ꯑꯁ ꯃꯥꯗꯤ ꯕꯣꯟ ꯌꯦꯡꯕꯒꯤ ꯑꯗꯨꯝ ꯇꯧ ꯂꯩꯔꯅꯤ ꯕꯣꯟꯁꯦ ꯑꯍꯤꯡꯗ ꯑꯌꯥꯝꯕ ꯁꯥꯟꯅ
ꯑꯌꯥꯝꯕ ꯁꯥꯟꯅꯕꯅꯤꯅꯅꯦ ꯃꯇꯝꯗꯨ ꯂꯩꯇꯕ ꯃꯥ ꯕꯣꯜꯗꯨ ꯌꯦꯡꯕꯅꯤꯅ ꯌꯥꯎꯍꯧꯕꯗꯣ ꯑꯃꯨꯛ ꯍꯧꯕ ꯉꯝꯃꯤ ꯉꯝꯒꯦ ꯇꯧꯕ ꯂꯩꯔꯦ ꯍꯣꯏ ꯕꯣꯜ ꯗꯤꯅꯦ ꯑꯍꯤꯡ ꯉꯥꯛꯇ ꯇꯥꯔꯅꯤ ꯑꯍꯤꯡꯒ ꯑꯍꯤꯡꯕꯨ ꯑꯣꯏꯗ꯭ꯔꯦ ꯑꯗꯨꯝ ꯅꯣꯡꯉꯥꯜꯂꯝꯗꯥꯏ ꯑꯗ ꯇꯥꯔꯅꯤ ꯕꯣꯜꯗꯤ ꯑꯅꯝꯕꯅ ꯑꯗꯨꯅ ꯍꯣꯏ ꯌꯥꯔꯦ ꯐꯔꯁꯦ ꯑꯗꯨꯗꯤ ꯏꯕꯥꯅꯤ ꯈꯇ ꯀꯤꯕ꯭ꯔꯣ ꯅꯪꯕꯣ
ꯀꯤꯗꯦꯗ ꯑꯩꯅ ꯀꯤꯔꯤꯗꯤ ꯅꯪꯅꯤꯉꯣ
ꯍꯣ ꯑꯗꯨ ꯑꯩ ꯀꯤꯗ꯭ꯔꯗꯤ ꯐꯔꯦ ꯑꯣ ꯍꯌꯦꯡ ꯍꯥꯏꯔꯞ ꯆꯠꯂꯒ ꯂꯧꯔꯨꯔꯁꯤ ꯑꯗꯨꯗꯤ
ꯎꯝ ꯍꯣꯏ ꯍꯌꯦꯡꯗꯤ
ꯃꯆꯨ ꯐꯖ ꯐꯖꯕ ꯂꯩꯔ ꯂꯥꯛꯑꯣ ꯕꯨꯂꯦꯠꯇꯨꯅ ꯑꯁ ꯈꯪꯗꯗ ꯑꯗꯨꯒꯨꯝꯕ ꯇꯨꯄꯤꯗꯣ ꯑꯩꯈꯣꯏꯒꯤ ꯀꯩ ꯍꯥꯏꯅꯤ ꯃꯃꯤꯡ ꯆꯧ ꯀꯧ ꯊꯤꯗꯧꯁꯨ ꯇꯟꯕꯗꯣ ꯍꯧꯖꯤꯛꯀꯤ ꯈꯪꯗꯦ ꯑꯩ ꯑꯩꯅ ꯌꯥꯝ ꯅꯨꯡꯉꯥꯏꯖꯕ ꯍꯥꯏꯕ ꯑꯃ ꯑꯣꯏꯖꯕ ꯍꯥꯏꯇꯥꯔꯦ ꯀꯩꯅꯣꯒꯗꯤ ꯑꯝꯇ ꯌꯥꯗ꯭ꯔꯕꯅꯦꯕ ꯃꯈꯣꯏꯒꯤ ꯃꯣꯏꯒꯤ ꯅꯞꯁꯤꯟꯅꯕ ꯌꯥꯎꯕꯗꯣ ꯃꯅꯤꯡꯗ ꯑꯗꯨꯒ ꯑꯗꯣ ꯀꯣꯝꯂꯞ ꯄꯨꯗꯤ ꯇꯧꯔꯕꯅꯦꯕ ꯑꯗꯨ ꯑꯣꯏꯔꯁꯨꯅꯦ ꯌꯥꯝ ꯅꯨꯡꯉꯥꯏꯕ ꯇꯨꯄꯤꯗꯣ ꯄꯨꯂꯞ ꯐꯨꯟꯖꯤꯟꯕꯗꯨꯗꯤ ꯑꯃꯨꯛ ꯅꯨꯡꯉꯥꯏꯇꯦꯕ ꯑꯩꯗꯤ ꯄꯥꯝꯗꯦꯕ ꯃꯊꯛ ꯑꯗꯨꯃꯥꯏꯅ ꯍꯣꯕ ꯑꯗꯨ ꯑꯣꯏꯇꯥꯔꯗꯤ ꯍꯌꯦꯡꯁꯦ ꯑꯗꯨꯝ ꯃꯈꯣꯡꯐꯥꯎ ꯀꯩꯅꯣ ꯇꯧꯔꯒ ꯒꯥꯔꯤꯅ ꯀꯥꯔꯁꯤꯔꯣ ꯀꯥꯔꯔꯣꯏ ꯈꯣꯡꯅ ꯀꯥꯔꯅꯤ ꯀꯩꯅꯣ ꯑꯗꯨ ꯃꯈꯣꯡꯐꯥꯎ ꯒꯥꯔꯤꯅ ꯊꯧꯔꯁꯤꯔ ꯍꯪꯕꯅꯤꯗ ꯈꯣꯡꯅ ꯑꯗꯨꯝ ꯆꯠꯁꯤ ꯅꯣꯏ ꯊꯅꯝꯃꯒ ꯍꯣꯏ ꯑꯗꯨꯅꯤ ꯍꯪꯉꯤꯁꯦ ꯂꯤ ꯂꯤꯀꯥꯏꯗꯨꯗꯥ ꯍꯥꯏꯕꯗꯤ ꯉꯁꯤꯗꯤ ꯐꯣꯇꯣ ꯑꯃꯨꯛ ꯀꯥꯞ ꯑꯃꯃꯨꯛ ꯀꯥꯞꯇꯧꯕꯩ ꯊꯦꯡꯕꯩ ꯋꯥꯅꯦꯕ ꯍꯌꯦꯡꯗꯤ ꯑꯗꯨꯝ ꯃꯉꯥ ꯃꯈꯥꯏ ꯑꯩꯈꯣꯏ ꯍꯥꯟꯅ ꯆꯠꯄ ꯇꯥꯏꯃꯤꯡꯗ ꯑꯗꯨꯝ ꯆꯠꯂꯒꯁꯨ ꯌꯥꯅꯦꯕ ꯍꯣꯢ ꯌꯦꯡꯉꯁꯤꯁꯦ ꯀꯩꯅꯣ ꯇꯧꯗ ꯑꯣꯏꯔꯒꯅ ꯆꯠꯂꯁꯨ ꯌꯥꯏꯁꯦ ꯆꯠ ꯌꯥꯔꯕꯨꯗꯤ ꯄꯨꯡ ꯀꯌꯥꯗ ꯍꯜꯂꯛꯇꯣꯏꯅꯣ ꯑꯗꯨꯗꯤ ꯑꯦ ꯄꯨꯡ ꯀꯌꯥ ꯂꯥꯛꯇꯣꯏꯅꯣ ꯍꯌꯦꯡ ꯍꯌꯦꯡꯗꯤ ꯑꯗꯨꯝ ꯃꯉꯥ ꯃꯈꯥꯏꯗ ꯍꯧꯒꯠꯂꯒ ꯇꯔꯨꯛ ꯇꯥꯔꯝꯗꯥꯏꯗ ꯌꯧꯔꯛꯀꯅꯤ ꯐꯣꯔꯇꯤ ꯐꯥꯏꯚ ꯐꯤꯐꯇꯤ ꯁ꯭ꯋꯥꯏꯗ ꯌꯧꯔꯛꯀꯅꯤ ꯍꯣꯏ ꯑꯗꯨ ꯑꯗꯨꯃꯥꯏꯅ ꯇꯧꯔꯣ ꯑꯗꯨ ꯎꯝ ꯑꯩꯗꯤ ꯑꯃꯨꯛ ꯇꯥꯏꯃꯤꯡ ꯐꯖꯅ ꯍꯥꯏꯅꯗ꯭ꯔꯗꯤ ꯒ꯭ꯌꯥꯟ ꯇꯥꯗꯦꯗꯅꯀꯣ ꯎꯝ ꯑꯗꯨ ꯅꯪ ꯍꯌꯦꯡ ꯅꯣꯏ ꯆꯠꯄꯅ ꯄꯨꯡ ꯀꯌꯥ ꯆꯠꯇꯣꯏꯕ
ꯍꯌꯦꯡꯗꯤ ꯑꯩꯈꯣꯏ ꯑꯗ ꯄꯨꯡ ꯇꯔꯥꯃꯥꯊꯣꯏꯗ ꯌꯧꯗꯣꯢꯅꯤꯅ ꯑꯗꯨꯝ ꯌꯥꯅꯤꯗ ꯆꯥꯛ ꯉꯟꯇ ꯆꯥꯔꯒ
ꯆꯥꯔꯒ ꯄꯨꯡ ꯃꯥꯄꯜ ꯁ꯭ꯋꯥꯢ ꯆꯠꯈꯤꯗꯣꯢꯕ ꯑꯣ ꯆꯠꯂꯣꯢ ꯗꯥꯏꯔꯦꯛ ꯗꯥꯏꯔꯦꯛꯇꯣꯔꯦꯗ ꯆꯠꯇꯧꯔꯤꯕ꯭ꯔꯥ ꯑꯍꯣꯏ ꯑꯗꯨꯝ ꯗꯥꯢꯔꯦꯛ ꯆꯠꯈ꯭ꯔꯅꯤ ꯗꯥꯢꯔꯦꯛꯇꯣꯔꯦꯠꯇ ꯅꯣꯏ ꯀꯌꯥꯃꯨꯛꯇꯤ ꯄꯨꯟꯗꯣꯏꯅꯣ ꯑꯩꯈꯣꯏ ꯇꯔꯥꯇꯔꯨꯛꯃꯨꯛ ꯄꯨꯟꯗꯣꯏꯅꯦ ꯑꯣ ꯑꯗꯨ ꯍꯣꯏ ꯌꯥꯝꯃꯦ ꯑꯗꯨꯏꯗꯤ ꯈꯔ ꯐꯔꯦ ꯑꯗꯨꯃꯥꯏꯅ ꯅꯠꯇꯦ ꯗꯥꯏꯔꯦꯛꯇꯣꯔꯦꯠ ꯇꯔꯣ ꯅ ꯅꯠꯇ꯭ꯔꯒ ꯑ ꯀꯩꯅꯣꯗꯔꯣ ꯎꯅꯔꯣꯢ ꯗꯥ ꯁꯦꯀ꯭ꯔꯦꯇꯔꯦꯠꯇ ꯎꯝ ꯑꯗꯨ ꯅꯪꯒꯤꯗꯤ ꯁꯦꯀ꯭ꯔꯦꯇꯦꯠ ꯁꯦꯀ꯭ꯔꯤꯇꯔꯤꯌꯦꯠ ꯑꯣꯏꯔꯗꯤ ꯑꯗꯨꯝ ꯅꯛꯑꯦ ꯀꯣ ꯂꯝꯕꯤꯗꯤ ꯊꯣꯛꯑꯦ ꯀꯃꯥꯏꯅ ꯊꯣꯛꯇꯣꯢꯕ ꯑ ꯀꯩꯅꯣꯗꯒ ꯑꯣꯜ ꯅ꯭ꯌꯨꯔꯣꯝꯗ ꯑꯣꯟꯈ꯭ꯔꯕꯣ ꯍꯣꯢ ꯎꯝ ꯑꯁ ꯑꯗꯨꯗꯤ ꯌꯥꯝ ꯂꯥꯞꯄꯦ
ꯂꯥꯞꯇ꯭ꯔꯗꯦ
ꯑꯗꯨꯗꯤ ꯅꯪ ꯑ ꯑꯗꯨ ꯂꯣꯏꯔꯒ ꯑꯗꯨꯝ ꯍꯜꯂꯛꯄꯩ ꯄ꯭ꯂꯥꯟꯂꯥ ꯅꯠꯇ꯭ꯔꯒ ꯑꯥꯗ ꯑꯍꯤꯡ ꯂꯦꯛꯂꯛꯇꯣꯔꯤꯕ꯭ꯔꯥ ꯀꯃꯥꯏꯟ ꯇꯧꯕꯅꯣ
ꯑꯩ ꯃꯤꯒꯤꯗ ꯑꯍꯤꯡ ꯂꯦꯛꯄꯗꯤ ꯇꯧꯗꯦꯗ
ꯇꯥꯅꯤꯡꯗꯦꯗ ꯀꯩꯗꯧꯕ ꯃꯤꯒꯤꯗ ꯑꯍꯤꯡ ꯂꯦꯛꯆꯔꯨꯗꯣꯏꯅꯣ ꯑꯩꯕꯨ ꯌꯨꯝ ꯂꯩꯇꯕ ꯃꯤꯔꯣ ꯑꯗꯨꯗꯤ ꯍꯌꯦꯡꯁꯦ ꯎꯅꯔꯝꯃꯒ ꯑꯃ ꯃꯤ ꯑꯃꯗꯨ ꯈꯛꯇꯪ ꯎꯅꯔꯝꯃꯒ ꯑꯗꯨꯝ ꯍꯜꯂꯛꯑꯗꯣꯏ ꯅꯠꯇ꯭ꯔꯥ ꯎꯟꯅꯕ ꯍꯥꯢꯁꯦ ꯃꯤ ꯑꯅꯤ ꯑꯍꯨꯝ ꯎꯅꯗꯣꯏꯅꯦꯕꯀꯣ ꯊꯦꯡꯕ ꯉꯟꯕꯗꯤ ꯇꯝꯕ ꯉꯝꯗꯦꯕ ꯑꯗꯨ ꯑꯩꯅ ꯊꯦꯡꯗꯤ ꯊꯦꯡꯉꯅꯤꯗ ꯁꯤ ꯌꯧꯔꯛꯄꯗ ꯃꯔꯤ ꯃꯉꯥꯥ ꯇꯔꯅꯤ ꯇꯥꯔꯅꯤ ꯑꯗꯨꯕꯨꯗꯤ ꯑꯗꯨꯝ ꯇꯥꯔꯅꯤ ꯑꯗꯣ ꯅꯣꯏꯅ ꯎꯅꯗꯣꯏꯁꯦ ꯄꯨꯜꯂꯞ ꯁꯦꯀ꯭ꯔꯦꯇꯔꯤꯌꯦꯠꯇ ꯂꯣꯏꯅ ꯐꯝꯗꯣꯏꯔꯥ ꯅꯠꯇ꯭ꯔꯒ ꯑꯇꯣꯞ ꯑꯇꯣꯞꯄ ꯃꯐꯝꯗ ꯆꯠꯇꯣꯏꯔꯕ ꯑꯗꯨꯗ ꯄꯨꯂꯞ ꯀꯣꯢ꯬꯬꯬꯬꯬꯬ ꯑꯣ ꯑꯗꯨ ꯑꯗꯨ ꯑꯣꯏꯔꯕꯨꯗꯤ ꯈꯤꯇꯪꯗꯤ ꯑꯃꯨꯛ ꯀꯣꯝꯃꯦ ꯍꯥꯏꯗꯤ ꯃꯐꯝ ꯑꯃꯃꯗ ꯄꯨꯂꯞ ꯎꯅꯗꯣꯢ ꯑꯣꯏꯔꯔꯕꯅꯤꯅ ꯈꯤꯇꯪ ꯀꯨꯏꯅ ꯑꯗꯨ ꯑꯣꯏꯔꯁꯨ ꯐꯅ ꯍꯥꯏꯕꯋꯥꯅꯤ ꯑꯗꯨꯝ ꯍꯜꯂꯛꯄꯗ ꯑꯍꯨꯝ ꯃꯔꯤ ꯍꯥꯏꯕꯁꯤꯗꯤ ꯁꯨꯡꯁꯣꯏ ꯁꯣꯏꯔꯔꯣꯏꯗꯕꯅꯦꯕ ꯑꯗꯨꯝ
ꯍꯣꯏꯅꯦ
ꯐꯔꯦ ꯐꯔꯦ ꯐꯖꯅ ꯆꯠꯊꯣꯛꯑꯣ ꯎꯅꯔꯣ ꯑꯗꯨꯒ ꯌꯦꯡꯉꯣ
ꯍꯣꯏꯅꯦ ꯑꯗꯨ ꯈꯔ ꯊꯨꯅ ꯇꯧꯔꯒ ꯀꯩꯅꯣ ꯇꯧꯕ ꯑꯣꯢꯗꯤ ꯐꯗꯧꯕ ꯁꯨꯝ ꯌꯨꯝꯗꯁꯨ ꯃꯇꯝ ꯃꯥꯡꯉ ꯂꯩꯔꯦ ꯊꯕꯛ ꯑꯃ ꯊꯕꯛ ꯏꯪꯈꯥꯡ ꯑꯃ ꯆꯠꯀꯦ ꯍꯥꯏꯔꯁꯨ ꯏꯁꯥꯒꯤ ꯒꯥꯔꯤ ꯀꯩꯀꯩ ꯂꯩꯇꯕ ꯑꯣꯏꯕꯅꯤꯅ ꯑꯗꯨꯝ ꯈꯣꯡ ꯈꯨꯠ ꯇꯦꯛꯄꯒ ꯆꯞ ꯃꯥꯟꯅ ꯂꯩꯔꯦ ꯑꯗꯒꯤ ꯑꯗꯨꯝ ꯆꯠꯇꯧꯕ ꯂꯩꯔꯄꯣꯠꯅꯤꯅ ꯑꯃꯨꯛ ꯑꯗꯨꯝ ꯔꯥꯡꯅꯔ
ꯆꯔꯥꯡꯅꯔ ꯂꯩꯕꯗꯣ ꯍꯥꯏꯕꯗꯤ ꯊꯕꯛꯀꯤ ꯇꯧꯁꯤꯔꯥ ꯇꯧꯒꯟꯁꯤꯔꯥ ꯑꯗꯨꯝ ꯈꯟꯖꯥꯟꯅꯔ ꯂꯩꯕꯗꯣ ꯑꯗꯨꯃꯛꯅꯕꯨ ꯅꯍꯥꯟ ꯑꯩꯒꯤ ꯂꯥꯏꯔꯤꯛ ꯀꯩꯀꯩ ꯂꯧꯊꯣꯛ ꯈꯣꯠꯇꯣꯛꯄꯗ ꯇꯧꯗꯕꯤꯗ ꯑꯗꯨꯝ ꯂꯥꯏꯔꯤꯛ ꯊꯝꯃꯒ ꯑꯃꯨꯛ ꯆꯠꯁꯤ ꯀꯔꯥꯏ ꯆꯠꯂꯣꯢꯁꯤ ꯀꯔꯥꯏ ꯑ ꯑꯗꯨꯝ ꯇꯧꯔ ꯂꯩꯕꯒꯤꯀꯣ
ꯗꯣ ꯍꯥꯏꯗꯤ ꯑꯩꯅ ꯁꯤ ꯇꯧꯒꯦ ꯍꯥꯏꯅ ꯆꯞ ꯌꯨꯡꯅ ꯂꯦꯞꯄꯗꯣ ꯉꯝꯗ ꯂꯩꯔꯦꯕ ꯑꯦ ꯁꯤ ꯇꯧꯗꯣꯔꯦ ꯍꯧꯗꯣꯔꯑꯦ ꯍꯥꯏꯇꯥꯔ ꯑꯣꯏꯇꯥꯔꯒꯗꯤ ꯑꯗꯨꯝ ꯑꯗꯨꯝ ꯑꯩꯒꯤ ꯇꯧꯐꯝ ꯊꯣꯛꯄ ꯑꯃꯗꯤ ꯐꯖꯅ ꯁꯦꯝꯗꯣꯛꯑꯒ ꯇꯧꯕ ꯌꯥꯕꯗꯣ ꯑꯗꯨꯝ ꯆ꯭ꯔꯛ ꯆꯍꯤꯡꯅ ꯂꯩꯌꯦ ꯁꯤꯅ ꯑꯃꯨꯛ ꯀꯌꯥꯝ ꯀꯨꯏꯅ ꯂꯩꯔꯒ ꯀꯧꯗꯣꯏꯅꯣ ꯑꯗꯩ ꯀꯌꯥꯝ
ꯉꯣꯟꯗ ꯀꯌꯥꯝ ꯀꯨꯏꯅ ꯂꯩꯔ ꯍꯧꯗꯣꯏꯅꯣ ꯈꯪꯗꯕꯒꯤꯀꯣ ꯑꯗꯣ ꯍꯧꯔꯁꯨ ꯍꯧꯗ꯭ꯔꯁꯨ ꯑꯗꯨꯝ ꯑꯗꯨꯝ ꯑꯩ ꯀꯩꯅꯣꯗꯗꯤ ꯃꯊꯪ ꯊꯥꯗꯒꯤ ꯑꯗꯨꯝ ꯀꯥꯈ꯭ꯔꯒꯦ ꯈꯜꯂꯦ ꯍꯥꯏꯗꯤ ꯃꯇꯝꯁꯨ ꯌꯥꯝ ꯃꯥꯡꯍꯟꯅꯤꯡꯗ꯭ꯔꯦꯕꯀꯣ ꯑꯩ ꯑꯗꯨꯝ ꯄ꯭ꯂꯥꯟ ꯑꯃ ꯁꯦꯝꯃꯒ ꯍꯌꯦꯡ ꯅꯕꯦꯝ
ꯊꯥꯒꯗꯕ ꯄꯔꯤꯛ ꯊꯥ ꯑꯃ ꯂꯩꯕꯗꯣ ꯑꯗꯨꯗ ꯍꯥꯏꯐꯦꯠ ꯇ꯭ꯔꯥꯏ ꯌꯦꯡꯉꯒꯦ ꯑꯩ ꯉꯝꯃꯒ ꯉꯝꯃꯦ ꯉꯝꯗ꯭ꯔꯒꯅ ꯃꯨꯛ ꯃꯊꯪ ꯆꯍꯤ ꯑꯣꯜꯂꯛꯄꯒꯤꯗ ꯂꯩꯔꯤꯕ ꯑꯦꯛꯖꯥꯝꯗꯣ ꯑꯗꯨꯝ ꯐꯖꯅ ꯊꯥꯅꯕ ꯇꯧꯒꯦꯅ ꯈꯟꯕꯀꯣ ꯑꯗꯨꯗꯨꯒꯤꯅꯤꯗ
ꯍꯣꯏ ꯌꯦꯡꯉꯣ ꯑꯗꯨꯕꯨ ꯍꯥꯏꯗꯤ ꯍꯣꯏ ꯆꯔꯛ ꯆꯍꯤꯟꯅꯅꯕꯒꯤ ꯊꯕꯛꯁꯦ ꯊꯕꯛ ꯑꯃꯗ ꯃꯥꯏ ꯐꯖꯅ ꯑꯣꯟꯁꯤꯟꯕꯁꯦ ꯉꯝꯗꯕꯅꯤ ꯑꯗꯨꯅ ꯅꯪꯅ ꯃꯣꯏ ꯉꯥꯏꯗ꯭ꯔꯒꯁꯨ ꯑꯗꯨꯝ ꯅꯪꯅ ꯂꯦꯞꯄꯣ ꯑꯗꯨꯝ ꯆꯠ ꯆꯠꯇꯤ ꯆꯠꯇꯧꯕꯗꯤ ꯂꯩꯔꯕꯅꯤꯅ ꯗꯦꯠ ꯈꯛꯇꯪ ꯈꯪꯗꯕꯅꯤꯅ ꯑꯗꯨꯝ ꯑꯦ ꯁꯤꯗꯒꯤ ꯆꯠꯂꯒꯦ ꯑꯗꯨꯒ ꯂꯩꯔꯨ ꯔꯒꯦꯅ ꯃꯐꯝꯗꯨꯁꯨ ꯍꯥꯏꯅꯔꯕꯅꯤꯅ ꯑꯗꯨꯝ ꯑꯗꯨꯃꯥꯏꯅ ꯆꯠꯀꯦꯁꯨ ꯌꯥꯏꯗ ꯑꯗꯨꯅꯗꯨꯝ ꯍꯦꯟꯅ ꯐꯩꯗ ꯁꯨꯝ ꯉꯥꯏꯔꯒ ꯆꯔꯛ ꯆꯍꯤꯡꯅꯔꯒ ꯉꯥꯍꯥꯛꯂꯩꯇꯅꯇꯅ ꯏꯝꯐꯥꯜ ꯆꯠ ꯁꯥꯟꯅꯗꯧ ꯁꯔꯨꯛꯇꯤ ꯑꯗꯨꯝ ꯑꯥꯗ ꯂꯩꯔꯒ ꯍꯣ ꯍꯥꯗꯨꯁꯨ ꯅꯪꯉꯦꯗꯅ ꯑꯗꯨ ꯑꯣꯏꯔꯗꯤ ꯑꯗꯨꯅꯗꯤ ꯐꯔꯅꯤ ꯑꯗꯨꯃꯥꯏꯅ ꯇꯧꯔꯣ ꯑꯗꯨ ꯅꯪ ꯀꯩꯅꯣ ꯑꯥꯗ ꯀꯩꯒꯨꯝꯕ ꯂꯩꯔꯗꯤ ꯅꯥꯊꯟ ꯅꯥꯊꯟꯗꯕꯨꯗꯤ ꯆꯥꯗꯧꯗꯤ ꯃꯥꯟꯗ꯭ꯔꯦ ꯑꯗꯨꯝ ꯄꯨꯟꯅ ꯄꯨꯂꯞ ꯆꯥꯗꯣꯏ ꯅꯠꯇ꯭ꯔꯥ ꯀꯃꯥꯏꯅ ꯇꯧꯗꯣꯏꯅꯣ ꯃꯣꯏꯒꯤ ꯍꯧꯖꯤꯛ ꯍꯧꯖꯤꯛ ꯂꯩꯔꯤꯁꯤꯅ ꯃꯣꯏ ꯃꯤ ꯀꯌꯥ ꯂꯩꯕꯅꯣ ꯀꯃꯥꯏꯅ ꯇꯧꯒꯦ
ꯍꯧꯖꯤꯛ ꯂꯩꯔꯤꯁꯦ ꯑꯩꯈꯣꯏ ꯑꯩꯈꯣꯏ ꯃꯥꯝꯆꯥꯅꯦ ꯑꯗꯒꯤ ꯃꯥꯥꯏ ꯃꯅꯎꯅꯨꯄꯥ ꯑꯇꯣꯝꯕ ꯑꯃ ꯂꯩꯌꯦꯕꯀꯣ ꯑꯗꯨ ꯆꯪꯈ꯭ꯔꯅꯤ ꯃꯥꯁꯨ ꯃꯊꯪ ꯊꯥꯗ ꯖꯨꯂꯥꯏ ꯍꯧꯒꯠꯂꯛꯄ ꯅꯠꯇ꯭ꯔꯒ ꯖꯨꯂꯥꯏ ꯇꯪꯈꯥꯏ ꯋꯥꯏꯗ ꯆꯪꯈ꯭ꯔꯅꯦꯕꯀꯣ ꯑꯃ ꯃꯊꯟꯇ ꯉꯥꯏꯍꯧꯗꯣꯏꯅꯦꯕ ꯑꯗꯨꯋꯥꯏꯗ ꯉꯥꯏ ꯆꯥꯛ ꯏꯁꯤꯡ
ꯆꯥꯛ ꯏꯁꯤꯡ ꯆꯥꯕ ꯈꯣꯠꯄꯁꯨꯗꯨꯝ
ꯑꯗꯨꯝ ꯊꯕꯛ ꯆꯠꯄꯅꯦ ꯑꯗꯨꯝ ꯉꯟꯇꯥ ꯆꯠꯈ꯭ꯔꯅꯤ ꯑꯩꯖꯨ ꯆꯠꯈ꯭ꯔꯅꯤ ꯈꯪꯗꯗꯦ ꯑꯗꯨ ꯍꯧꯖꯤꯛ ꯊꯕꯛꯁꯦ ꯒ꯭ꯌꯥꯟ ꯇꯥꯔꯤꯁꯤꯅ ꯑꯃꯨꯛ ꯑꯉꯥꯡ ꯈꯩꯁꯤꯅ ꯑꯃꯨꯛ ꯃꯣꯏꯁꯨ ꯊꯥꯖꯤꯟꯕ ꯌꯥꯏ ꯌꯥꯗꯦ ꯇꯧꯗꯅ ꯌꯦꯠꯇꯅ ꯈꯣꯠꯇꯅ ꯇꯧꯔꯒ ꯂꯩꯔꯦꯕ ꯍꯥꯏꯗꯤ ꯑꯩꯈꯣꯏꯁꯦ ꯑꯩꯈꯣꯏꯁꯨꯝ ꯗꯥꯏꯔꯦꯛ ꯇꯧ ꯑꯩꯈꯣꯏ ꯈꯛꯇ ꯇꯧꯔꯅꯤ ꯈꯟꯕꯗꯣ ꯍꯥꯏꯕ ꯉꯝꯗꯕ ꯑꯗꯨꯝ ꯍꯥꯏꯗꯤ ꯂꯥꯏꯔꯤꯛ ꯑꯗꯨ ꯑꯩꯈꯣꯏ ꯑꯣꯏꯔꯅꯤ ꯍꯥꯏꯕꯗꯣ ꯍꯥꯏꯕ ꯉꯝꯗꯕꯒꯤ ꯑꯗꯨꯝ ꯆꯔꯥꯡꯅꯔ ꯂꯩꯕꯗꯁꯨ ꯑꯗꯨꯝ ꯐꯥꯎꯋꯦꯕꯀꯣ ꯑꯗꯨꯝ ꯁꯥꯎꯅꯤꯡꯒꯨꯝ ꯀꯩꯒꯨꯝ ꯇꯧꯕꯗ ꯑꯗꯨꯃꯥꯏꯅ ꯇꯧꯔ ꯂꯩꯔꯦ
ꯍꯣꯏ ꯌꯥꯔꯦ ꯇꯣꯛꯑꯣ ꯅꯣꯏ ꯑꯉꯥꯡꯒꯗ ꯑꯗꯨꯒꯤ ꯑꯗꯥꯒꯤ ꯋꯥꯔꯤꯗꯣ ꯍꯧꯖꯤꯛꯀꯤꯅꯦ ꯅꯣꯏꯒꯤ ꯃꯥꯝꯆꯥ ꯍꯥꯢꯔꯤꯁꯦ ꯀꯃꯥꯏꯅ ꯊꯣꯛꯄ ꯃꯔꯤ ꯑꯣꯏꯗꯣꯏꯅꯣ
ꯃꯥꯝꯆꯥ ꯍꯥꯏꯁꯦ ꯑꯩꯈꯣꯏ ꯑꯩꯈꯣꯏ ꯕꯕꯥꯒꯤ ꯑꯩꯈꯣꯢ ꯀꯀꯥ ꯀꯀꯥ ꯀꯧꯕ ꯋꯥꯅꯦꯕꯀꯣ ꯑꯩꯈꯣꯏ ꯕꯕꯥꯒꯤ ꯍꯦꯛ ꯃꯌꯥꯝꯕꯅꯦꯕꯀꯣ ꯃꯌꯥꯝꯕꯗ ꯁꯨꯝ ꯑꯩꯈꯣꯏꯅ ꯑꯗꯨꯝ ꯃꯤꯅꯁꯨ ꯀꯀꯥ ꯀꯀꯥ ꯁꯨꯝ ꯃꯌꯥꯝ ꯀꯧꯅꯕꯗꯣ ꯑꯩꯈꯣꯏꯁꯨ ꯑꯉꯥꯡ ꯑꯣꯏꯔꯤ ꯀꯥꯟꯅ ꯁꯨꯝ ꯍꯩꯅꯈꯤꯕꯒꯤ ꯀꯀꯥ ꯀꯀꯥ ꯀꯧꯕ ꯋꯥꯅꯦꯕꯀꯣ ꯑꯗꯨ ꯃꯥꯏ ꯅꯨꯄꯤꯗꯕꯨꯗꯤ ꯑꯩꯈꯣꯏꯅ ꯏꯃꯥꯌꯥꯏ ꯀꯧꯋꯦꯕꯀꯣ ꯑꯗꯨꯒꯤ ꯍꯦꯛ ꯃꯅꯥꯎꯄꯤ ꯑꯣꯏꯗꯣꯢꯕ ꯑꯗꯨꯝ ꯅꯛꯅꯕ ꯃꯔꯤꯅꯤꯗ ꯑꯗꯨꯕꯨꯗꯤ ꯌꯥꯝ ꯂꯥꯞꯅꯕ ꯀꯩꯁꯨ ꯅꯠꯇꯦꯕꯀꯣ ꯑꯩꯈꯣꯏ ꯢꯗꯣꯝꯆꯥꯥꯒꯤ ꯍꯦꯛ ꯃꯅꯥꯎꯄꯤꯅꯦꯕ
ꯑꯃꯨꯛꯁꯨ ꯊꯨꯢꯑꯦꯜꯂꯦ ꯑꯩꯅ ꯍꯥꯏꯕꯗꯤ ꯅꯣꯏ ꯅꯣꯏꯅ ꯀꯀꯥ ꯀꯀꯥ ꯀꯧꯏꯦ ꯍꯥꯏꯁꯤꯅ ꯀꯅꯥꯅꯣꯕ ꯑꯗꯒꯤ ꯑꯗꯨꯅꯦ ꯑꯩꯅ ꯍꯪꯉꯤꯁꯦ ꯅꯣꯏ ꯅꯣꯏꯅ ꯀꯀꯥ ꯀꯀꯥ ꯀꯧꯋꯦ ꯍꯥꯏꯁꯦ ꯅꯣꯏ ꯏꯄꯥꯔꯣꯝꯒꯤ ꯃꯔꯤꯗ ꯏꯃꯥ ꯀꯃꯥꯏꯅ ꯇꯧꯕ ꯃꯔꯤꯅꯣ ꯍꯥꯏꯕꯅꯦ ꯑꯩꯅ ꯍꯪꯉꯤꯁꯦ ꯅꯣꯏꯅ ꯀꯧ ꯀꯀꯥ ꯀꯧꯔꯤꯕ ꯃꯤꯁꯦ ꯀꯅꯥꯅꯣ ꯍꯥꯏꯕ ꯅꯨꯄꯤꯗꯨꯕꯨꯗꯤ ꯃꯥꯏ ꯅꯨꯄꯤ ꯑꯣꯏꯗꯣꯔꯦꯗꯅ ꯏꯗꯣꯝꯆꯥ ꯍꯥꯏꯗꯨꯕꯨꯗꯤ ꯍꯣꯏꯌꯦ ꯑꯩꯈꯣꯏ ꯕꯥ ꯃꯌꯥꯝꯕꯅꯦ ꯍꯧꯖꯤꯛꯇ ꯍꯥꯏꯔꯤꯗꯨꯗꯤ ꯑꯩꯅ ꯇꯥꯍꯧꯗ꯭ꯔꯥꯕꯣ ꯅꯪ ꯍꯦꯛ ꯃꯌꯥꯝꯕꯥꯅꯦ ꯍꯥꯏꯔꯤꯗꯨꯗꯤ ꯑꯣ ꯅꯣꯏ ꯑꯗꯨꯗꯤ ꯍꯦꯛ ꯃꯌꯥꯝꯕ ꯑꯗꯨꯗꯤ ꯃꯥꯅ ꯏꯝꯐꯥꯜꯗ ꯍꯣꯡꯒꯠꯂꯒ ꯂꯩꯈꯤꯕ ꯑꯣꯏꯗꯣꯏꯔꯥꯕ ꯅꯠꯇꯦꯗ ꯅꯪꯅ ꯅꯪꯅ ꯈꯜꯂꯤ ꯋꯥꯈꯟꯗꯣ ꯎꯔꯦ ꯑꯩꯅ ꯉꯁꯥꯏꯗꯩ ꯍꯥꯏꯁꯦ ꯇꯥꯗꯦ ꯑꯩꯈꯣꯏ ꯕꯥꯒꯤꯅꯦ ꯍꯦꯛ ꯃꯌꯥꯝꯕꯅ ꯂꯧꯔꯤꯕ ꯅꯨꯄꯤꯁꯤꯑ ꯑꯁꯤꯒꯤ ꯍꯦꯛ ꯃꯅꯥꯎ ꯅꯨꯄꯤꯅꯦ ꯍꯥꯏꯕ ꯑꯗꯨꯗꯤ ꯢꯗꯣꯝꯆꯥ ꯇꯥꯔꯗ꯭ꯔꯣ ꯑꯣ ꯅꯣꯢ ꯃꯥꯅꯤꯡꯗ ꯂꯩ ꯕꯗꯣ ꯑꯗꯨꯒꯤ ꯑꯥ ꯃꯅꯥꯎꯅꯨꯄꯤ ꯑꯣꯏꯗꯣꯏꯕ ꯃꯃꯥꯡꯗ ꯑꯈꯣꯢ ꯑꯀꯥꯁ ꯂꯨꯍꯣꯡꯗꯣꯏꯁꯦ ꯑꯥ ꯑꯁꯤꯒꯤ ꯍꯦꯛ ꯃꯃꯥꯒꯤ ꯃꯅꯥꯎꯅꯨꯄꯤ ꯑꯣ ꯑꯀꯥꯁꯀꯤ ꯑꯣꯏꯔꯦ ꯑꯩ ꯅꯣꯏ ꯚꯥꯏ ꯃꯌꯥꯝꯕ ꯍꯥꯏꯗꯨꯗ ꯅꯣꯏ ꯃꯅꯤꯡꯗ ꯂꯩꯗꯨ ꯅꯠꯇ꯭ꯔꯣ ꯅꯣꯏꯅ ꯅꯣꯏ ꯅꯣꯏ ꯅꯣꯢ ꯚꯥꯢ ꯃꯌꯥꯝꯕꯗꯨꯗꯤ ꯅꯣꯢ ꯃꯤꯅꯤꯡꯗ ꯂꯩꯗꯨ ꯅꯠ ꯅꯠꯇ꯭ꯔꯣ ꯅꯣꯏ ꯅꯣꯢ ꯕꯕꯥꯅ ꯍꯧꯕ ꯅꯣꯢ ꯕꯕꯥꯅ ꯍꯜꯂꯦ ꯍꯥꯏꯗꯥꯢꯅꯦ ꯔꯥꯁꯀꯤ ꯃꯄꯥ ꯗꯨꯗꯤ
ꯍꯟꯗꯦꯃꯦ ꯑꯩꯈꯣꯏꯕꯥ ꯁꯨꯝ ꯑꯩꯈꯣꯏ ꯕꯥꯅ ꯑꯩꯈꯣꯏ ꯕꯥꯅ ꯃꯅꯥꯎꯄꯥꯅꯦ ꯑꯩꯈꯣꯏ ꯀꯀꯥꯁꯤ ꯃꯄꯥꯅ ꯃꯌꯥꯝꯕꯅꯦꯕ ꯑꯗꯨꯏ ꯁꯨꯝ ꯀꯀꯥ ꯀꯀꯥ ꯀꯧꯒꯤꯕꯒꯤ ꯁꯨꯝ ꯎꯝ ꯃꯌꯥꯝꯅ ꯀꯧꯕꯗꯨꯗ ꯑꯩꯈꯣꯏꯁꯨ ꯃꯇꯨꯡ ꯏꯟꯒꯤꯕꯗꯒꯤ ꯍꯩꯅ ꯁꯦꯝꯗꯣꯛꯄꯗꯣ ꯍꯩꯅꯗꯕꯒꯤ ꯑꯗꯨꯝ ꯀꯧꯒꯤꯕꯩ ꯋꯥꯔꯤꯅꯤ ꯍꯥꯏꯕ
ꯑꯣ ꯑꯀꯥꯁꯀꯤ ꯃꯃꯥꯒꯤ ꯃꯅꯥꯎꯅꯨꯄꯤ ꯑꯣꯏꯗꯣꯏꯕꯀꯣ
ꯍꯣꯏ
ꯑꯣ ꯑꯗꯨꯗꯤ ꯌꯥꯝ ꯅꯛꯄ ꯃꯔꯤꯅꯤꯗ ꯃꯥꯅꯦ ꯃꯥꯅꯤ ꯍꯣꯏ ꯑꯩ ꯊꯝꯒꯦꯀꯣ ꯁꯣꯝꯗ ꯊꯕꯛ ꯑꯃ ꯇꯧꯒꯦ ꯍꯣ ꯍꯣ ꯐꯔꯦ ꯐꯔꯦ